ꯍꯜꯂꯣ ꯎꯝ ꯐꯖꯅ ꯇꯥꯔꯕ
ꯇꯥꯏ
ꯇꯥꯏ ꯇꯥꯏ ꯉꯁꯥꯏꯒꯩꯗꯣ ꯁꯕꯔ ꯌꯥꯗꯕꯩꯔꯥ ꯅꯦꯠ ꯌꯥꯗꯕꯩꯔꯥ ꯑꯃ ꯑꯣꯏꯕꯖꯥꯠꯅꯤꯀꯣ
ꯍꯣꯏ ꯑꯅꯤꯃꯛ ꯅꯦꯠꯋꯔꯛꯁꯨ ꯀꯩꯁꯨ
ꯎꯝ ꯑꯩ ꯑꯇꯩꯗꯣ ꯈꯪꯗꯦ
ꯎꯝ ꯃꯃꯝꯃꯦꯅꯦ ꯐꯖꯅ
ꯐꯖꯅ ꯃꯝꯃꯦ ꯊꯦꯡꯉꯦ
ꯀꯥꯗ ꯁꯨꯝ ꯂꯩꯔꯨꯅꯤꯅ ꯈꯪꯗꯦꯅꯦ ꯄꯨꯡꯁꯨ ꯌꯦꯡꯗꯦꯅꯦ
ꯌꯦꯡꯗꯦꯅꯦ ꯄꯨꯡ ꯍꯣꯏ ꯀꯥꯗ ꯂꯩꯔꯤꯉꯩꯗꯗꯤ ꯄꯨꯡꯕꯨꯗꯤ ꯇꯔꯦꯠ ꯇꯥꯔꯦ ꯀꯥꯂꯦꯟꯅꯤꯅ ꯁꯤꯐꯥꯎꯗ ꯀꯅꯣ ꯇꯧꯔꯝꯅꯤ ꯅꯤꯡꯗꯝꯗꯥ ꯉꯟꯇꯥꯅ
ꯍꯣꯏ
ꯃꯝꯃꯗꯝꯅꯤ ꯀꯥꯂꯦꯟ ꯑꯣꯏꯕꯩ ꯈꯔꯕꯨ ꯊꯦꯡꯉꯝꯅꯤ
ꯅꯨꯡꯉꯥꯏ ꯀꯂꯦꯟ
ꯑꯦ ꯑꯩꯗꯤ ꯈꯪꯕꯨ ꯈꯪꯗꯦ ꯍꯣꯁ ꯍꯣꯁꯇꯦꯜ ꯂꯩꯌꯦ ꯍꯧꯖꯤꯛꯄꯨꯗꯤ
ꯎꯝ ꯂꯥꯏꯕ꯭ꯔꯦꯔꯤꯗ ꯂꯥꯏꯔꯤꯛ ꯄꯥꯒꯦꯅ ꯆꯠꯂꯨꯕꯅꯤ
ꯀꯌꯥꯝ ꯄꯥꯔꯒꯦ
ꯈꯔ ꯄꯥꯔꯛꯑꯦ ꯑꯗꯨꯒ ꯀꯣꯏꯁꯟ ꯑꯃ ꯍꯦꯡ ꯀꯩꯅꯣ ꯇꯧꯕꯗ ꯇꯣꯛꯑꯦꯗ
ꯇꯣꯛꯑꯦꯗ ꯀꯣꯛꯉꯥꯎꯔꯒ ꯑꯣꯏꯅ ꯎꯝ
ꯏꯀꯨꯏꯗꯦꯂꯤꯛ
ꯎꯝ ꯑꯪꯀ ꯍꯣꯠꯄꯩꯗꯣ
ꯑꯥ
ꯑ ꯏꯁ ꯈꯪꯗꯦ ꯀ꯭ꯂꯥꯁꯇ ꯐꯖꯅ ꯌꯥꯎꯍꯧꯔꯁꯨ ꯅꯣꯡꯉꯥꯜꯂꯒ ꯍꯣꯠꯄ ꯈꯣꯠꯄ ꯑꯗꯨꯝ ꯅꯠꯇ꯭ꯔꯥ ꯑꯗꯨꯝ ꯅꯨꯃꯤꯠꯇꯨꯗ ꯍꯣꯠꯍꯧꯕꯅꯤ ꯈꯪꯗꯦ ꯅꯣꯡꯉꯥꯂꯅ ꯍꯣꯠꯍꯧꯕꯅꯤ ꯇꯧꯍꯧꯗ꯭ꯔꯗꯤ ꯀꯥꯎꯏꯗꯅ ꯍꯦꯛꯇ
ꯎꯝ ꯑꯗꯨ ꯂꯩꯔꯦꯗꯤ ꯍꯥꯏꯗꯤ ꯃꯥꯅ ꯃꯥꯅ ꯇꯥꯛꯄ ꯀꯥꯟꯗ ꯑꯦꯛꯁꯄ꯭ꯂꯦꯟ ꯑꯦꯛꯁꯄ꯭ꯂꯦꯟ ꯇꯧꯕ ꯇꯥꯍꯧꯗ꯭ꯔꯦꯕ
ꯍ ꯎꯝ ꯊꯥꯏꯅꯗꯤ ꯂꯥꯏ ꯂꯥꯏ ꯇꯧꯈꯤꯕ
ꯎꯝ
ꯍꯣꯠꯄꯕꯨꯗꯤ ꯑꯗꯨꯝ ꯉꯝꯃꯦꯕ ꯑꯗ ꯈꯤꯇꯪ ꯍꯥꯏꯗꯤ ꯍꯌꯦꯡ ꯎꯝ ꯀꯩ ꯍꯥꯏꯅꯤ ꯀꯣꯏꯁꯟ ꯑꯍꯨꯝ ꯍꯣꯠꯄꯗ ꯑꯍꯨꯝꯃꯛꯇꯣ ꯃꯥꯟꯅꯗꯕ ꯍꯥꯏꯇꯥꯔꯦꯅꯦ ꯎꯝ
ꯑꯗꯨꯅ
ꯑꯗꯨꯅ ꯍꯥꯏꯗꯤ ꯑꯇꯩ ꯑꯇꯩꯒꯤꯗꯅ ꯑꯗꯨꯝ ꯑꯃꯨꯛ ꯈꯔ ꯑꯃꯨꯛ ꯃꯥꯟꯅꯕ ꯑꯃꯨꯛ ꯌꯥꯎꯋꯦꯕ
ꯑꯗꯨꯅ ꯍꯧꯖꯤꯛꯀꯤ ꯂꯤꯒꯦ ꯂꯤꯀ꯭ꯋꯤꯗꯦꯁꯟ ꯑꯦꯀꯥꯎꯟ ꯍꯥꯏ ꯈꯤꯇꯪ ꯀꯩꯅꯣ ꯇꯧꯕ ꯍꯥꯏꯇꯥꯔꯦ
ꯑꯧ ꯑꯗꯥꯏ ꯍꯣꯏꯒꯤ ꯄꯠ ꯂꯥꯎꯅ ꯑꯃꯨꯛ ꯌꯦꯡꯕꯗ ꯇꯥꯈ꯭ꯔꯗꯤ ꯑꯗꯨꯝ ꯇꯥꯕꯅꯤ ꯒ꯭ꯌꯥꯟꯗꯣ ꯑꯃꯨꯛ ꯌꯦꯡꯕꯗ ꯑꯃꯨꯛ ꯇꯥꯈꯤꯗ꯭ꯔꯗꯤ ꯄꯥꯛ ꯇꯥꯗꯝꯅꯤ ꯇꯧꯔꯤꯁꯦ ꯍꯣꯏ ꯑꯗꯨꯅꯦ ꯍꯥꯏꯔꯤꯁꯦ
ꯀꯩꯅꯣ
ꯒꯨꯒꯜꯗ ꯌꯦꯡꯉꯨ ꯌꯥꯗꯔꯣ ꯒꯨꯒꯜ ꯒꯨꯒꯜ ꯗ ꯐꯪꯄꯣꯠꯇꯦꯗ ꯍꯣꯏ ꯃꯥꯟꯅꯄꯣꯠꯇꯦ ꯍꯣꯏꯅꯤ ꯂꯨꯗ ꯂꯨꯁꯜꯂꯛꯑꯗꯤ ꯃꯣꯏꯅ ꯌꯥꯔꯛꯄꯣꯠꯇꯦꯅꯤ
ꯍꯣꯏ ꯍꯥꯏꯗꯤ ꯁꯤꯗꯤ ꯃꯥꯁꯇꯔ ꯂꯦꯕꯦꯜꯅꯤꯅ ꯑꯃꯨꯛ
ꯅꯥ ꯑꯃꯨꯛ꯫ ꯎꯝ ꯀꯩꯅꯣ ꯂꯥꯏꯔꯤꯉꯩꯗ ꯑꯂꯥꯏꯕ ꯀꯥꯟꯗ ꯑꯦꯁꯥꯏꯟꯃꯦꯟꯒꯨꯝꯕ ꯏꯈꯠꯄ ꯈꯣꯠꯄꯗꯕꯨꯗꯨꯗꯤ ꯄꯪ ꯅꯨꯡꯉꯥꯏꯕ ꯑꯗꯨꯒ ꯂꯨꯁꯤꯜꯂꯛꯑꯗꯤ
ꯍꯥꯏꯗꯤ ꯂꯦꯚꯦꯜꯁꯦ ꯌꯦꯡꯉꯣ ꯋꯥꯡꯉꯩꯅꯤꯗꯣ
ꯋꯥꯡꯉꯩꯅꯤꯗꯣ ꯍꯥꯏꯗꯤ ꯃꯥꯁꯇꯔ ꯂꯦꯕꯦꯜ ꯅꯤꯅꯥ ꯑꯗꯨꯝ ꯂꯥꯏꯔꯤꯛꯇꯣ ꯂꯥꯏꯔꯤꯛꯇ ꯈꯔ ꯂꯥꯏꯔꯤꯛꯇ ꯌꯦꯡꯕꯅꯤ ꯈꯪꯗꯦ ꯑꯣꯖꯥꯅ ꯉꯥꯡ ꯂꯥꯏꯔꯤꯛꯇ ꯌꯦꯡꯉꯁꯨ ꯀꯌꯥ ꯈꯪꯉꯣꯏꯗ ꯑꯣꯖꯥꯅ ꯇꯥꯛꯏꯉꯩꯁꯤꯗ ꯇꯥꯛꯍꯧꯕꯗꯤ ꯑꯣꯏꯔꯁꯨ ꯅꯨꯃꯤꯠꯇꯕꯨꯗꯤ ꯒ꯭ꯌꯥꯟ ꯇꯥꯍꯧꯕ ꯑꯗꯨꯒ ꯍꯌꯦꯡ ꯅꯨꯃꯤꯠꯇꯨꯗ ꯇꯥꯍꯧꯔꯒ ꯈꯔ ꯐꯖꯅ ꯍꯣꯠꯍꯧꯔꯗꯤ ꯑꯃꯨꯛ ꯐꯕ ꯇꯥꯜ ꯂꯣꯏꯔꯒ ꯑꯗꯨꯝ ꯍꯣꯏ ꯍꯣꯏ ꯅꯠꯇ꯭ꯔꯗꯤ ꯎꯝ ꯍꯣꯠꯈꯤꯗ꯭ꯔꯕꯅꯤꯅ ꯑꯗꯨꯝ ꯀꯥꯎꯈꯤꯕꯅꯦ ꯍꯦꯛꯇ ꯃꯥꯅꯤ ꯀꯔꯤ ꯆꯥꯗꯨꯔꯒꯦ ꯍꯣꯁꯇꯦꯜꯗ ꯁꯥ ꯉꯥꯒ ꯆꯥꯗꯨꯔꯤꯕꯣ ꯀꯥꯏ ꯀꯥꯏꯗꯩꯅꯣꯗ ꯌꯨꯝ ꯌꯨꯝꯗ ꯍꯂ ꯆꯥꯔꯨꯗꯨꯏꯅꯦ ꯀꯩꯅꯣꯅꯦ ꯍꯣꯁꯇꯦꯜ ꯂꯩꯔꯤꯕꯣ ꯍꯣꯁꯇ꯭ꯦꯜꯗꯥ ꯌꯦꯜꯂ ꯑꯣꯛ ꯑꯃ ꯈꯜꯂꯣ
ꯍꯣꯏꯅꯦꯍꯦ ꯏꯃꯥꯟꯅ ꯏꯃꯥꯟꯅꯕꯅ ꯀꯩꯝ ꯄꯤꯖꯗꯦꯅꯦ
ꯄꯤꯖꯗꯦꯅꯦ ꯅꯃꯥꯟꯅꯕ ꯅꯕꯨꯛꯀꯪꯕ ꯑꯃ ꯂꯩꯕꯗꯣ
ꯑ
ꯑ ꯃꯅꯥ ꯃꯅꯥ ꯈꯔ ꯊꯣꯡ ꯊꯥꯛ ꯇꯧꯔꯥ ꯄꯤꯖꯒꯗꯔꯥ ꯍꯥꯏꯔꯒ ꯍꯥꯏꯕꯅꯦ ꯍꯣꯏꯅꯦ ꯍꯣꯁꯇꯦꯜꯗ ꯆꯠꯄ ꯍꯥꯏꯗꯤ ꯀꯩꯅꯣꯝꯃꯒ ꯉꯧꯈꯠꯂ ꯆꯥꯗꯅ ꯈꯣꯠꯇꯅ ꯇꯧꯒꯗꯝꯕꯅꯤꯅꯦ ꯑꯥ ꯋꯦꯗꯔꯁꯨ ꯅꯨꯡꯉꯥꯏ ꯀꯩꯅꯣꯝ ꯇꯧꯕꯗꯤ ꯌꯥꯕꯖꯥꯠꯅꯤꯅ ꯑꯗꯨ ꯅꯃꯥꯟꯅꯕ ꯅꯕꯨꯛ ꯀꯪꯕꯗꯨꯅ ꯀꯔꯤꯝꯇꯁꯨ ꯀꯥꯟꯅꯔꯝꯃꯣꯏ ꯍꯣꯏꯅꯦ ꯑꯗꯨ ꯑꯗꯨ ꯍꯪꯒꯠꯀ ꯍꯟꯗꯥꯒ ꯆꯠꯇꯅ ꯂꯩ ꯉꯥꯁꯥꯏꯗꯩ ꯎꯝ ꯃꯕꯨꯛꯇꯣ ꯍꯟꯊꯕꯔꯁꯨ ꯍꯟꯊꯔꯝꯃꯣꯏ ꯆꯠꯂꯤꯅꯦꯅ
ꯑꯗꯩꯗꯤ ꯖꯤꯝ ꯍꯥꯏꯔꯦ ꯁꯥꯟꯅꯩꯅꯤꯗꯣ
ꯁꯟꯅꯩꯅꯤꯗꯣ ꯄꯨꯔꯥ ꯖꯤꯝ ꯁꯥꯟꯅꯩ ꯍꯥꯏꯗꯨꯅꯦ ꯀꯩꯝ ꯀꯥꯟꯗꯦ ꯑꯁ ꯁꯥꯟꯅꯔꯤꯕ ꯍꯥꯏꯗꯨꯅꯤꯗ ꯃꯃꯥꯏꯗꯨꯗ ꯂꯣꯏ ꯇꯥꯎꯈꯠꯂꯝꯅꯤ ꯆꯥꯔꯤꯗꯤ ꯑꯗꯨꯅꯤ ꯍꯥꯏꯁꯦ ꯝꯌꯨꯝꯗꯒꯤ ꯄꯩꯁꯥ ꯂꯧ ꯂꯧꯗꯅ ꯄ꯭ꯔꯣꯇꯤꯟꯕꯨ ꯆꯥꯕꯑꯣ ꯑꯃꯕꯨ ꯆꯥꯕꯑꯣ ꯒꯨꯂꯤꯕꯨ ꯆꯥꯕꯑꯣ ꯂꯣꯏꯔꯦ
ꯐꯩꯌꯦ ꯁꯥꯟꯅ
ꯅꯣꯏꯅꯤ ꯁꯥꯟꯅꯃꯤꯅꯗꯥꯏꯅꯦ ꯁꯥꯟꯅꯃꯤꯟꯅꯩ ꯁꯥꯟꯅꯃꯤꯟꯅꯩꯅꯤ ꯀꯩꯅꯣ ꯌꯦꯟꯒꯤꯖꯤꯅ ꯅꯨꯡꯇꯤꯒꯤ ꯀꯦꯖꯤ ꯑꯅꯤꯍꯨꯝ ꯑꯅꯤꯍꯨꯝꯅꯤ ꯃꯥꯅ ꯆꯔꯤꯁꯖꯦ
ꯆꯥ
ꯇꯧꯔꯦꯅꯦ ꯑꯗꯨꯗꯤ ꯈꯔ ꯎꯝ ꯀꯅꯥꯕꯨ ꯆꯥꯕꯑꯣ ꯑꯃꯕꯨ ꯆꯥꯕꯑꯣ ꯑꯗꯨꯌꯦꯡꯉꯣ ꯑꯩꯅ ꯑꯣꯟꯖꯜꯂꯑꯦ ꯍꯣꯖꯤꯛ ꯉꯁꯤꯗꯤ ꯉꯁꯤꯗꯤ ꯆꯥꯗ꯭ꯔꯕ ꯀꯩꯅꯣ ꯍꯣꯏ ꯅꯪ ꯂꯩꯕꯩ ꯑꯣꯏꯔꯝꯕꯖꯨ ꯌꯥꯏ ꯅꯍꯥꯟ ꯃꯥ ꯈꯥ ꯊꯃꯝꯒꯅꯤ ꯑ ꯃꯥ ꯉꯁꯥꯏꯒꯩ ꯃꯥꯡꯉꯨꯏꯗꯣ ꯀꯥꯏꯗꯅꯣꯝ ꯊꯃꯝꯗꯧ ꯃꯥꯜꯂꯦ ꯊꯃꯝꯒꯅꯤ ꯊꯃꯝꯒꯅꯤ ꯃꯉꯣꯟꯗꯕꯨ ꯐꯣꯟ ꯇꯧꯔꯨ ꯇꯩ ꯃꯉꯣꯟꯗꯕꯨ ꯐꯣꯟ ꯇꯧꯔꯕ ꯀꯩꯗꯧꯔꯤꯒꯦ ꯍꯪꯕꯖꯦ ꯆꯥꯔꯤꯒ ꯈꯣꯠꯂꯤꯒ ꯑꯗꯨꯝ ꯇꯧꯗꯅ ꯑꯩꯖꯨ ꯏꯟꯚꯥꯏꯠ ꯇꯧꯔꯛꯑꯝꯕꯅꯦꯕ ꯉꯁꯥꯏ ꯋꯥꯏ ꯐꯣꯟ ꯇꯧꯔꯝꯕꯅꯦꯕ ꯃꯉꯣꯟꯗ
ꯑ
ꯎꯝ ꯁꯂꯥꯠ ꯆꯥꯔꯤ ꯒꯖꯔ ꯈꯣꯛꯏꯅ ꯇꯧ ꯇꯧꯍꯧꯕꯅꯤ
ꯑꯣ
ꯑꯣ
ꯂꯥꯏꯔꯤꯛꯀꯗꯤ ꯄꯥꯗ꯭ꯔꯣ ꯃꯥꯗꯤ ꯀꯩꯗꯧ
ꯃꯥ ꯑꯣꯏꯔꯣꯏ ꯑꯩꯒ ꯃꯥꯒ ꯉꯍꯥꯟ ꯂꯥꯏꯕ꯭ꯔꯦꯔꯤ ꯆꯠꯃꯤꯟꯅꯔꯨꯏ
ꯅꯔꯨꯏ ꯑꯁ ꯅꯨꯄꯤ ꯌꯦꯡꯕ ꯆꯠꯂꯤ ꯑꯣꯏꯔꯝꯒꯅꯤ ꯃꯥꯗꯤ ꯂꯥꯏꯔꯤꯛ ꯍꯣꯏꯅꯦ ꯅꯨꯄꯤ ꯅꯨꯄꯤ ꯌꯦꯡꯉꯤꯔꯥ ꯂꯥꯏꯔꯤꯛ ꯌꯦꯡꯉꯤꯔꯥ ꯑꯗꯨ ꯉꯥꯡꯒꯟꯕ ꯑꯉꯥꯗꯨ ꯇꯨꯝꯃ ꯑꯗꯨꯝ ꯂꯩꯕ ꯇꯨꯝꯉꯥꯛꯄꯤꯅꯦ ꯃꯥꯗꯤ ꯎꯝ ꯍꯣꯏ ꯇꯨꯝꯕꯒ ꯅꯨꯄꯤ ꯉꯥꯍꯥꯛ ꯌꯦꯡꯕ
ꯎꯝ
ꯂꯥꯏꯔꯤꯛꯇꯤ ꯑꯝꯇ ꯄꯥꯔꯛꯑꯝꯃꯣꯏ ꯃꯥ ꯇꯣꯏꯕ ꯄꯥꯔꯝꯃꯣꯏ ꯂꯥꯏꯔꯤꯛꯇꯤ ꯂꯥꯏꯔꯤꯛ ꯇꯩꯁꯦ ꯆꯠꯂ ꯃꯥ ꯇꯨꯝꯃ ꯂꯥꯛꯑꯃꯤ ꯑꯗꯩꯗꯤ ꯉꯁꯤꯗꯤ ꯀꯩꯅꯣ ꯇꯧꯕ ꯂꯥꯏꯕ꯭ꯔꯦꯔꯤꯗꯁꯨ ꯆꯪꯉꯨ ꯂꯥꯏꯕ꯭ꯔꯤ ꯑ ꯂꯥꯏꯕ꯭ꯔꯦꯔꯤ ꯏꯟꯆꯥꯔꯖ ꯄꯨꯕ ꯀꯥꯡꯕꯨꯗꯨꯅ ꯑꯃꯨꯛ ꯇꯥꯟꯊꯔꯛꯑꯦ ꯃꯈꯥ ꯃꯈꯥꯗ ꯑꯣꯏꯅ ꯐꯝꯃꯣꯅ ꯑꯗꯨꯗꯩ ꯑꯁ ꯍꯧꯒꯠꯈꯤꯕꯗꯩꯗꯤ ꯐꯝꯕ ꯇꯜꯂꯦ ꯂꯦꯅ ꯑꯗꯨꯝ ꯂꯥꯛꯑꯦ ꯍꯟꯂꯛꯑꯦ ꯃꯣꯏꯖꯨ ꯀꯩꯗꯧꯕꯩ ꯇꯥꯟꯗꯩꯅꯣ ꯍꯩꯄꯥ ꯁꯥꯔꯤ ꯑꯣꯏꯔꯝꯒꯅꯤꯅꯦ ꯈꯪꯗꯦ ꯑꯗꯨꯅꯦ ꯑꯩ ꯍꯥꯏ ꯃꯊꯛꯇ ꯂꯩ ꯂꯩ ꯂꯩꯅꯤꯡꯉꯝꯃꯣꯏꯌꯦ ꯃꯣꯏꯗꯣ ꯆꯠꯅꯤꯡꯉꯝꯃꯅꯤ ꯅꯣꯏ ꯈꯛ ꯅꯣꯏ ꯈꯛ ꯈꯛ ꯉꯥꯏꯔꯝꯃꯅꯤ ꯑꯗꯨꯒꯤ ꯍꯟꯅꯕ ꯇꯧꯔꯤ ꯑꯣꯏꯔꯝꯒꯅꯤ ꯃꯣꯏꯗꯣ
ꯍꯣꯏ ꯃꯊꯛ
ꯍꯣꯏ ꯃꯊꯛꯇꯨꯗꯤ ꯃꯤ ꯀꯩꯁꯨ ꯌꯥꯝ ꯂꯩꯇ꯭ꯔꯦ ꯃꯤ ꯃꯔꯤ ꯇꯔꯨꯛꯃꯨꯛ ꯑꯗꯥꯏꯅ ꯎꯝ ꯃꯤ ꯂꯩꯇ꯭ꯔꯗꯤ ꯃꯣꯏꯖꯨ ꯑꯗꯨꯝ ꯍꯜꯂꯦꯗꯅ ꯍꯣꯏ ꯉꯟꯇꯥꯅ
ꯍꯣ ꯍꯣꯏ ꯀꯩꯅꯣ ꯂꯣꯏ ꯂꯣꯟꯖꯟꯗ꯭ꯔꯤꯉꯩꯗꯥ
ꯖꯟꯗ꯭ꯔꯤꯉꯩꯗ ꯎꯝ ꯑꯗꯨꯒꯤ ꯑꯣꯏꯔꯝꯒꯅꯤꯌꯦ
ꯑꯥ
ꯀꯝ ꯀꯥꯟ ꯍꯟꯗꯣꯏꯕ ꯌꯨꯝꯅ ꯍꯜꯂꯗꯧꯅꯦ
ꯃꯤ ꯇꯔꯦꯠꯄꯨ ꯍꯦꯜ ꯇꯔꯦꯠꯄꯨ ꯍꯦꯜꯂꯦꯅ ꯈꯪꯍꯧꯗ꯭ꯔꯦ
ꯈꯪꯍꯧꯗ꯭ꯔꯦ ꯎꯝ ꯃꯥꯡꯈ꯭ꯔꯦ
ꯎꯝ
ꯑꯩꯅ ꯈꯔꯕꯨ ꯄꯥꯔꯗꯤ ꯌꯥꯔꯦꯗ
ꯍꯣꯏꯌꯦ
ꯍꯣꯏꯌꯦ ꯑꯗꯨꯗ ꯈꯔ ꯈꯔ ꯌꯦꯡꯉꯒ
ꯑꯃꯨꯛꯇ ꯄꯨꯂꯞ ꯇꯧꯒꯦꯗꯣ ꯉꯝꯗꯦꯅꯦ
ꯒꯦꯗꯣ ꯉꯝꯗꯦꯅꯦ ꯑꯗꯨꯗꯤ ꯌꯥꯔꯣꯏꯗ ꯀꯥꯏꯗꯩ ꯑꯗꯨꯗꯤ ꯅꯣꯡꯃꯩ ꯈꯔꯈꯔ ꯎꯝ ꯍꯥꯏꯗꯤ ꯅꯠꯇ꯭ꯔꯣ ꯅꯣꯡꯃꯩ ꯑꯃ ꯂꯣꯏꯁꯟꯒꯦ ꯀꯥꯏꯅ ꯈꯟꯕꯗꯣ ꯉꯝꯗꯦꯕ ꯅꯪ ꯄꯥꯗꯕꯩꯅꯦ ꯅꯪ ꯐꯖꯅ ꯄꯥꯔꯗꯤ ꯂꯣꯏꯁꯟ ꯌꯥꯅꯤꯅꯦ
ꯄꯥꯔꯤꯅꯦ ꯑꯗꯨꯏꯁꯨ ꯍꯥꯏꯗꯤ ꯀꯣꯛꯇ ꯆꯪꯍꯧꯕ ꯑꯃ ꯂꯩꯗꯅꯥ
ꯀꯣꯝ ꯂꯩꯗꯅꯥ
ꯍꯥꯏꯗꯤ
ꯍꯥꯏꯗꯤ ꯀꯣꯛꯇ ꯆꯪꯍꯧꯗꯗꯤ ꯍꯌꯦꯡ ꯉꯁꯤ ꯄꯥꯅꯤ ꯑꯗꯣ ꯍꯌꯦꯡ ꯄꯩꯈꯥꯗ ꯑꯃꯨꯛ ꯀꯥꯎꯔꯗꯤ ꯀꯩꯗꯧꯅꯤ ꯎꯝ ꯃꯆꯦꯠ ꯑꯝꯇ ꯆꯥꯒꯦ ꯄꯤꯔꯛꯑꯣ
ꯀꯩꯅꯣ ꯇꯧꯔꯤꯉꯩ ꯑꯗꯨꯝ ꯇꯧꯍꯧꯕꯅ ꯐꯩꯗꯅ
ꯐꯩꯗꯅ ꯈꯔ ꯇꯦꯛ ꯇꯦꯛ ꯄꯥꯁꯤꯜꯂꯣ ꯃꯤ ꯌꯥꯝ ꯕꯦꯛ ꯆꯥꯅꯕꯅꯤꯅꯀꯣ
ꯎꯝ ꯋꯥꯏꯌꯦ ꯌꯥꯝ
ꯋꯥꯒ ꯌꯥꯝ ꯆꯥꯟꯅꯒꯤꯕꯅꯤ ꯎꯝ ꯃꯌꯥꯝ ꯆꯥꯟꯅꯝꯅꯤꯅ ꯈꯔ ꯀꯟ ꯄꯥꯍꯧꯗ꯭ꯔꯗꯤ ꯕꯦꯛ ꯆꯥꯕ ꯍꯥꯏꯖꯦ ꯅꯨꯡꯉꯥꯏꯕ ꯊꯕꯛ ꯅꯠꯇꯦꯗꯅ ꯃꯥꯅꯦ ꯍꯥꯏꯕ ꯋꯥꯅꯤ ꯃꯊꯪ ꯊꯥꯕ ꯍꯥꯏꯖꯦ ꯀꯩꯁꯨ ꯕꯤꯠ ꯂꯩ ꯄꯣꯠꯇꯦꯗ ꯑꯗꯩꯗꯤ ꯍꯥꯏꯕꯋꯥꯅꯤ ꯄꯨꯟꯕꯗ ꯍꯥꯏꯔꯣ ꯑ ꯑꯩꯈꯣꯏ ꯍꯥꯏꯗꯤ ꯑꯩꯈꯣꯏꯒꯤ ꯑ ꯄꯥꯁ ꯂꯣꯏ ꯇꯧꯔꯒ ꯏꯇꯣꯝ ꯕꯦꯛ ꯆꯥꯕ ꯍꯥꯏꯖꯦ ꯅꯨꯡꯉꯥꯏ ꯄꯣꯠ ꯄꯣꯠꯇꯦꯕ ꯎꯝ ꯑꯗꯨꯃꯥꯏꯅ ꯇꯧꯕ ꯃꯤ ꯌꯥꯎꯔꯝꯗꯣꯏꯅꯤ ꯃꯃꯥꯡꯗꯖꯨ
ꯌꯥꯎꯔꯝꯗꯣꯏꯅꯦ ꯑꯗꯨ ꯑꯗꯨ ꯑꯗꯨꯅꯦ ꯑꯗꯨ ꯅꯨꯡꯉꯥꯏꯄꯣꯠꯇꯦꯕ
ꯅꯨꯄꯤꯅꯕꯨ ꯍꯦꯟ ꯆꯥ ꯃꯥꯜꯂꯤꯅꯦ ꯄꯥꯁ ꯇꯧꯍꯧꯕꯅ ꯎꯝ ꯅꯨꯄꯤꯅ ꯍꯦꯟꯅ ꯆꯥꯏꯅ ꯍꯥꯏ ꯅꯨꯄꯤꯅ ꯈꯔ ꯄꯥꯒꯗ꯭ꯔꯥ ꯍꯥꯏꯔꯒ
ꯑꯗꯨꯅꯦ ꯍꯥꯏꯖꯦ
ꯑꯗꯨꯅꯦ ꯍꯥꯏꯖꯦ ꯈꯔ ꯆꯥꯗꯅ ꯇꯧꯒꯗꯕꯅꯤ ꯁꯕꯖꯦꯛꯇꯣ ꯈꯔ ꯌꯥꯝꯗ꯭ꯔꯤꯉꯩꯗꯀꯣ
ꯍꯣꯏ ꯍꯟꯗꯛꯇꯤ ꯍꯟꯗꯛ
ꯍꯟꯗꯛꯇꯤ ꯍꯟꯗꯛꯀꯤ ꯁꯕꯖꯦꯛꯇꯣ ꯌꯥꯝꯗꯕꯅꯦ ꯍꯟꯗꯟꯕꯅꯦ ꯎꯝ
ꯃꯦꯟ ꯃꯔꯤ
ꯃꯦꯟ ꯃꯔꯤꯈꯛ ꯑꯣꯏꯕꯅꯦꯕ ꯍꯣꯏ ꯌꯥꯝꯗꯔꯤ ꯑꯃꯨꯛ ꯂꯨꯔꯗꯤ ꯑꯃꯨꯛ ꯑꯗꯨꯖꯨ ꯑꯃꯨꯛ ꯑꯝꯍꯥ ꯑꯣꯏꯗꯣꯏꯅꯤ ꯍꯥꯟꯅꯅ ꯁꯕꯖꯦꯛ ꯌꯥꯝꯖꯔꯁꯨ ꯂꯥꯏꯔꯗꯤ ꯂꯥꯏꯕꯅ
ꯎꯝ ꯍꯣꯏ ꯑꯗꯣ ꯂꯨ ꯎꯝ ꯂꯨꯕ ꯍꯥꯏ ꯖꯦ ꯄꯥꯕꯩ ꯃꯈꯥꯗꯁꯨ ꯂꯩꯔꯦꯗ
ꯂꯩꯔꯦꯗ ꯎꯝ ꯂꯩ
ꯑꯁ ꯂꯥꯡ ꯎꯝ ꯑꯩ ꯂꯥꯡꯕꯩ
ꯑꯩ ꯂꯥꯡꯕꯩ ꯃꯈꯣꯟ ꯇꯥꯕ꯭ꯔꯥ ꯌꯥꯝ ꯀꯟ ꯇꯥꯗꯦꯗ
ꯑꯣ ꯍꯥꯏꯗꯤ ꯍꯣꯁꯇꯦꯜ ꯂꯩꯕꯅꯤꯅ ꯃꯤ ꯑꯗꯨꯝ ꯃꯤ ꯐꯖꯅ ꯀꯩꯅꯣ ꯇꯧꯋꯦꯕ
ꯇꯧꯋꯦꯕ ꯂꯥꯎꯅꯔꯤ ꯌꯥꯎꯕꯅꯤ ꯌꯥꯎꯕꯅꯤ
ꯍꯣꯁꯇꯦꯜ ꯍꯥꯏꯖꯦ ꯃꯤ ꯃꯈꯜ ꯁꯨꯒꯩ ꯂꯩꯅꯤ ꯀꯩꯅꯣ ꯃꯥꯅꯦ ꯍꯣꯁꯇꯦꯜ ꯑꯗꯣ ꯃꯤꯒꯤꯖꯨ ꯈꯔ ꯈꯔ ꯈꯟꯒꯗꯧꯅꯤꯗ ꯂꯩꯃꯤꯟ ꯆꯥꯃꯤꯟꯅꯔꯤꯅꯤ ꯎꯝ ꯂꯥꯡꯕꯗꯣ
ꯑꯗꯨꯝ ꯎꯝ ꯃꯥꯗꯪ ꯍꯥꯏꯗꯤ ꯑꯗꯨꯕꯨꯗꯤ ꯃꯌꯨꯝ ꯅꯠꯇꯦꯅ ꯇꯧꯔꯤꯅꯤ ꯃꯥꯁꯨ ꯁ꯭ꯋꯥꯏꯗ
ꯍꯥꯏꯗꯤ ꯈꯤꯇꯪ ꯌꯦꯡꯒꯗꯕꯅꯦꯕ ꯃꯤꯉꯣꯟꯗ ꯇꯥꯅꯤꯡꯗꯦꯗꯅ
ꯎꯝ ꯍꯥꯏꯕ ꯋꯥꯅꯤ ꯄꯩꯈꯥ ꯃꯌꯥꯅꯤꯅ ꯀꯅꯥ ꯎꯝ ꯀꯅꯥ ꯀꯅꯥꯅꯣ ꯈꯔꯗꯤ ꯑꯗꯨꯝ ꯂꯥꯏꯛ ꯇꯧꯔꯝꯕ ꯌꯥꯎꯔꯝꯗꯣꯏꯅꯦ ꯃꯥꯅꯇꯧꯢꯖꯦ
ꯎꯝ ꯇꯧꯅꯔꯝꯒꯅꯤ ꯃꯤ ꯍꯧꯖꯤꯛ ꯅꯛꯁꯜꯂꯛꯑꯕꯅꯤꯅꯀꯣ
ꯎꯝꯝ
ꯅꯨꯃꯤꯠ ꯇꯔꯥꯅꯤꯃꯨꯛꯇ ꯉꯥꯏꯔꯝꯅꯤꯅ
ꯑꯥꯏ ꯅꯪꯗꯤ ꯀꯩꯗꯧꯔꯤꯒꯦ
ꯀꯩꯗꯧꯔꯤꯒꯦ ꯑꯩ ꯁꯨꯝ ꯐꯃꯨꯡꯗ ꯂꯩꯔꯝꯃꯅꯤ ꯐꯣꯟ ꯃꯦꯠꯂꯒ
ꯑꯣ ꯒꯦꯝꯒꯗꯤ ꯁꯥꯟꯅꯗ꯭ꯔꯕꯣ
ꯍꯦꯍꯥꯟꯗ꯭ꯔꯥꯕꯣ ꯒꯦꯝ ꯁꯥꯟꯅꯩ ꯍꯟꯗꯛꯇꯤ ꯀꯌꯥꯕꯨ ꯁꯥꯟꯅꯗꯦ ꯖꯥꯝ ꯃꯌꯥꯒꯤ ꯑꯗꯨꯗꯩ ꯑꯗꯨꯝ ꯁꯥꯟꯗꯤ ꯈꯒ ꯁꯥꯟꯅꯩꯗ ꯄꯣꯜ ꯄꯣ ꯄꯣꯁꯤꯜꯂꯛꯄꯖꯤꯗ ꯇꯟꯕ ꯍꯦꯛꯇ ꯄꯣꯕ ꯌꯥꯎꯏꯗꯅꯥ ꯍꯦꯛꯇ ꯃꯤꯗꯣ ꯍꯥꯏꯇꯕ ꯊꯦꯡꯅꯔ ꯄꯣꯕ ꯌꯥꯎꯕꯗꯅꯦ ꯑꯃꯨꯃꯨꯛ ꯕꯤꯠ ꯌꯥꯝꯍꯜꯂꯦꯕ ꯑꯗꯨꯏ ꯇꯟꯗꯅ ꯁꯥꯟꯅꯗꯕꯖꯨ ꯁꯥꯟꯅꯗꯕ ꯍꯥꯏꯗꯤ ꯄꯥꯛ ꯁꯥꯅ__ ꯗꯦꯕ ꯑꯗꯨꯒꯤ ꯑꯃꯅꯤ ꯁꯥꯟꯅꯕꯗ ꯄꯣꯠꯁꯜꯂꯛꯑꯗꯤ ꯇꯜꯂꯤꯗꯅ
ꯍꯣꯏ ꯑꯩꯖꯨ ꯇꯜꯂꯦꯅ ꯁꯥꯟꯅꯗ꯭ꯔꯦꯅꯦ ꯑꯩꯈꯣꯏ ꯏꯕꯥꯅꯤ ꯈꯛ ꯁꯥꯟꯅꯔꯝꯕꯗꯣ ꯑꯗꯨꯗꯩ ꯑꯗꯨ ꯑꯗꯨ ꯈꯔ ꯂꯦꯞꯈꯤꯕꯗꯩ ꯕꯤꯠ ꯌꯥꯎꯗꯅ ꯁꯥꯟꯅꯗ꯭ꯔꯦꯅꯦ
ꯁꯥꯟꯅꯗ꯭ꯔꯦꯅꯦ ꯎꯝ ꯈꯥ ꯂꯩꯔ ꯑꯃꯨꯛ ꯁꯥꯟꯁꯦ
ꯀꯂꯦꯖꯥ ꯎꯪ
ꯀꯂꯦꯖꯥ ꯎꯪ ꯑꯦꯛꯖꯥꯝ ꯃꯅꯨꯡꯗꯗꯤ ꯇꯣꯛꯑꯁꯤ ꯑꯦꯛꯖꯥꯝ ꯃꯅꯨꯡꯗꯨꯕꯨꯗꯤ ꯁꯥꯟꯅꯕꯗꯣ ꯄꯥꯁ ꯁꯥꯟꯅꯅꯤꯡꯉꯔꯣꯏ ꯑꯦꯛꯖꯥꯝ ꯇꯦꯟꯁꯟꯑꯣ ꯀꯩꯋꯣ
ꯎꯝ ꯆꯥ ꯑꯗꯣ ꯑꯃꯔꯣꯝꯗꯗꯤ ꯍꯥꯏꯗꯤ ꯑꯦꯛꯖꯥꯝꯒꯤ ꯄ꯭ꯔꯦꯁꯔ ꯂꯩꯔꯗꯤ
ꯍꯦ ꯂꯩꯔꯥꯗꯤ
ꯏꯍꯥꯏꯗꯤ ꯃꯥꯏꯟ ꯐ꯭ꯔꯦꯁ ꯑꯣꯏꯅꯕ ꯈꯤꯇ ꯑꯗꯥꯏꯅ ꯇꯧꯒꯤꯕꯅ ꯄ ꯍꯥꯏꯗꯤ ꯁꯥꯟꯅ ꯊꯣꯛꯈꯤꯕꯅ ꯇ꯭ꯔꯥ ꯁꯤꯃꯥꯒꯨꯝꯕ ꯌꯦꯡꯒꯤꯝꯅ ꯈꯔ ꯐꯕꯅꯦꯕ
ꯄꯕꯅꯦꯕ ꯉꯥꯍꯥꯛ ꯁꯥꯟꯅꯔꯗꯤ ꯐꯩꯅꯤ ꯗꯨꯖꯨ ꯂꯦꯞꯇꯕꯤ ꯁꯥꯟꯅ ꯈꯠꯂꯛꯑꯗꯤ
ꯍꯣꯏ ꯑꯩꯅ ꯂꯦꯞꯇꯕꯤ ꯑꯗꯨꯕꯨꯗꯤ ꯌꯥꯗꯕꯅꯤꯅꯦ ꯑꯥ ꯁꯥꯟꯅꯕ__ ꯍꯧꯒꯗꯤ ꯑꯗꯨꯝ ꯈꯪꯍꯧꯗꯝꯅꯤ ꯎꯝ
ꯑꯥꯎꯗꯝ
ꯑꯗꯩ ꯌꯨꯝ ꯁꯥꯟꯅꯔꯒꯅ ꯑꯃꯨꯛ ꯈꯔ ꯐꯕꯅꯦ
ꯑꯗꯩ ꯏꯇꯣꯝ ꯁꯥꯟꯅꯔꯒꯅ ꯑꯃꯨꯛ ꯈꯔ ꯐꯕꯅꯦ ꯎꯝ ꯇꯟꯖꯜꯂꯛꯄꯗꯣ ꯁꯨꯝ
ꯍꯥꯏꯌꯦ ꯎꯝ ꯍꯥꯏꯗꯤ ꯃꯤ ꯑꯅꯤ ꯑꯍꯨꯝ ꯁꯥꯟꯅꯃꯤꯟꯅꯔꯗꯤ ꯑꯥꯍꯥꯏꯗꯤ ꯑꯥ ꯒꯦꯝ ꯑꯃ ꯑꯥ ꯒꯦꯝ ꯑꯃ ꯁꯥꯟꯅ ꯂꯣꯏꯒꯤꯕꯗ ꯑꯃꯃꯨꯛ ꯁꯨꯝ ꯃꯔꯩ ꯃꯤ ꯁꯨꯝ ꯁꯥꯟꯅꯅꯤꯡꯉꯦ
ꯎꯝ ꯇꯥꯟꯖꯜꯂꯛꯄ ꯌꯥꯎꯕꯅꯦꯕ
ꯎꯝ ꯑꯗꯣ ꯍꯧꯖꯤꯛꯀꯥꯟꯗꯤ ꯈꯪꯗꯦꯅꯦ ꯒꯦꯝꯒꯁꯦ ꯁꯥꯟꯅ ꯌꯥꯝ ꯌꯥꯝ ꯄꯣꯒꯜꯂꯤꯅꯦ
ꯌꯥꯝ ꯄꯣꯒꯜꯂꯤꯅꯦ